ꯍꯂꯣ ꯀꯩꯗꯧꯔꯝꯃꯤꯅꯣ
ꯂꯩꯔꯝꯃꯤꯌꯦ
ꯀꯩꯅꯣ ꯁꯥꯟꯅ ꯈꯣꯠꯅꯕꯒ ꯑꯝꯇ ꯊꯣꯛꯇ꯭ꯔꯕ ꯅꯪꯕꯣ
ꯑꯁ ꯁꯥꯟꯅ ꯊꯣꯛꯅꯕ ꯁꯥꯟꯅꯕ ꯊꯣꯛꯄ ꯌꯥꯗ ꯂꯩꯔꯦ ꯑꯩ ꯍꯧꯖꯤꯛ
ꯀꯗꯧꯔꯒꯦ
ꯀꯩꯁꯨꯇꯧꯗꯦꯗ ꯍꯥꯏ ꯍꯥꯏꯠ ꯁꯨꯝ ꯀꯩ ꯍꯥꯏꯅꯤ ꯍꯛꯆꯥꯡꯖꯦ
ꯅꯨꯡꯉꯥꯏꯇ ꯈꯣꯡꯒꯦ ꯉꯍꯥꯟ ꯕꯣꯜ ꯁꯥꯟꯅꯕꯀꯥꯟꯗ ꯑꯉꯥꯡ ꯀꯥꯎꯁꯜꯂꯛꯑꯦꯅꯦ ꯈꯣꯡꯖꯦ ꯉꯍꯥꯟ ꯑꯈꯣꯏꯒꯤ ꯐꯤꯜꯗ ꯈꯔꯒ ꯀꯨꯠꯄꯅꯦꯕꯀꯣ
ꯑꯥ
ꯈꯔꯒ ꯀꯨꯠꯄꯗꯨꯗ ꯑꯥ ꯕꯣꯟꯗꯣ ꯍꯦꯛ ꯑꯩꯅ __ ꯆꯦꯟꯈꯠꯂꯛꯄ ꯀꯥꯟꯗ ꯑꯉꯥꯡ ꯑꯃꯅ ꯈꯨꯔꯧ ꯊꯥꯡꯗꯅ ꯇꯨꯁꯜꯂꯨꯔꯦ ꯑꯗꯒꯤ ꯍꯥꯏꯒꯟꯗꯦ ꯆꯠꯈꯤꯗꯅ ꯗꯧꯔꯤ
ꯅꯕꯅꯤ ꯌꯥꯕ ꯑꯗꯨ ꯍꯥꯏꯔꯒ ꯑꯩꯖꯨ ꯈꯣꯡ ꯀꯩꯅꯣ ꯇꯧꯗꯅꯕꯣ
ꯀꯩ
ꯊꯥꯏꯅ ꯐꯨꯠꯕꯣꯜ ꯁꯥꯟꯅꯕꯗ ꯈꯣꯡ ꯆꯠꯈꯤꯗꯅꯕꯣ
ꯑꯥ ꯑꯩ ꯑꯥ ꯐꯔꯕꯣ ꯍꯧꯖꯤꯛꯇꯤ ꯀꯃꯥꯏ ꯇꯧꯔꯒꯦ
ꯐꯔꯦ ꯐꯕꯗꯤ ꯑꯗꯣ ꯑꯁ ꯀꯩꯅꯣ ꯇꯧꯋꯦ ꯃꯥ ꯏꯝꯐꯥꯜ ꯀꯣꯂꯦꯖ ꯇꯝꯃꯤꯀꯥꯟꯗ ꯇꯣꯔꯅꯥꯃꯦꯟ ꯇꯧꯕꯅꯦ ꯅꯣꯏꯖꯨ ꯌꯥꯎꯔꯝꯒꯅꯤꯗ ꯇꯣꯔꯅꯥꯃꯦꯟ ꯑꯝ ꯇꯧꯒꯤꯕꯗꯣ ꯄ꯭ꯂꯦ ꯁꯚꯦꯟꯗ ꯑꯥ ꯑꯗꯨꯒꯤꯗꯨꯗꯅꯦꯃꯦ ꯑꯁ ꯕꯣꯜ ꯆꯦꯟꯈꯠꯂ ꯀꯥꯎꯁꯟꯕꯅꯦꯃꯦ ꯅꯥꯕ ꯃꯥꯏ ꯃꯛ ꯀꯩꯅꯣꯗꯨꯗ ꯄꯥꯟꯕ ꯑꯥ ꯐꯥꯏꯒꯟꯗꯨꯗ ꯄꯥꯟꯕ
ꯑꯥ
ꯑꯗꯨꯒ ꯑꯩ ꯈꯨꯔꯨꯖꯦ ꯑꯣꯏꯅ ꯆꯠꯈ꯭ꯔꯕꯅꯦꯃꯦ ꯈꯣꯡ ꯃꯊꯛꯂꯣꯝꯗ ꯃꯊꯛ ꯂꯣꯝꯗ ꯕꯛ ꯂꯥꯎ ꯆꯠꯂꯦ ꯑꯗꯨ ꯃꯌꯥꯝ ꯃꯌꯥꯝꯆꯪ ꯊꯥꯡꯇꯣꯛꯑꯦ ꯑꯗꯩ ꯑꯩꯖꯦ ꯌꯨꯝꯗ ꯌꯥꯝ ꯊꯤ ꯋꯥꯅ ꯍꯜꯂꯛꯑꯦꯕꯀꯣ ꯑꯩꯈꯣꯏ ꯑꯩꯈꯣꯏ ꯃꯥꯥ ꯍꯣꯏꯖꯨ ꯂꯩꯇꯕ ꯑꯩꯈꯣꯏ ꯕꯥꯖꯨ ꯂꯩꯇꯕ
ꯑꯥ
ꯃꯇꯝꯗꯨꯗ ꯑꯩꯈꯣꯏ ꯏꯄꯨ ꯏꯄꯨꯅꯦ ꯏꯕꯣꯛꯅꯦ ꯄꯨꯜꯂꯞ ꯂꯩꯒꯤꯗꯦꯕꯀꯣ
ꯎꯝ
ꯀꯟꯅ ꯅꯥꯁꯜꯂꯛꯄ ꯇꯥꯏꯃꯤꯡ ꯑꯣꯏꯕꯒꯤ ꯑꯩꯈꯣꯏ ꯃꯥꯖꯦ ꯑꯗꯥ ꯃꯄꯥꯝꯗ ꯂꯩꯒꯤꯕ
ꯑꯣ
ꯑꯗꯨꯗꯨꯒ ꯑꯁ ꯑꯩ ꯌꯥꯝ ꯊꯤꯅ ꯋꯥꯔꯦꯗ ꯅꯣꯡꯉꯥꯜꯂꯛꯄ ꯑꯩꯈꯣꯏ ꯏꯕꯥꯏꯅ ꯆꯠꯆꯦ ꯅꯈꯣꯡꯗ ꯌꯦꯡꯊꯣꯛꯎꯖꯦ ꯆꯠꯁꯤ ꯂꯥꯛꯑꯣꯅ ꯆꯠꯂꯦ
ꯎꯝ
ꯑꯗꯨꯗꯨꯒ ꯈꯨꯔꯥꯏꯗ ꯆꯠꯂꯦ ꯑꯗꯨꯗꯨꯒ ꯈꯨꯔꯥꯏꯒꯤ ꯅꯨꯄꯥꯗꯨꯅꯕꯣ ꯐꯖꯅ ꯄꯥꯏ ꯑꯗꯨꯒ ꯇꯛꯂꯥꯎ ꯆꯤꯡꯕ ꯍꯥꯟꯅ ꯃꯐꯝꯗ ꯄꯣꯛꯂꯞ ꯇꯥꯒꯤꯕ ꯋꯥꯅꯤꯗ ꯐꯖ ꯐꯖꯅ ꯑꯍꯩꯕ ꯃꯤꯖꯦ ꯂꯩꯗꯤ ꯂꯩꯕꯖꯥꯠꯅꯤ
ꯈꯨꯔꯥꯏꯒꯤ ꯀꯩꯗꯨꯗꯔꯣ ꯑꯥ ꯔꯣꯃꯦꯟꯗꯔꯣ
ꯑꯥ ꯔꯣꯃꯦꯟꯗ ꯔꯣꯃꯦꯟꯗ ꯑꯩꯅ ꯃꯊꯥ ꯁꯥꯕꯁꯤ꯫ ꯃꯊꯥ ꯁꯥꯕꯕꯁꯤ ꯅꯨꯃꯤꯠꯇꯨꯗ ꯑꯩꯁꯦ ꯂꯥꯎꯒꯦ ꯇꯧꯋꯦ ꯍꯥ꯫ ꯂꯥꯎꯕꯒ ꯅꯪꯍꯧꯗꯕꯤꯅꯤꯕ꯫ ꯑꯥ ꯍꯥꯏꯔ ꯇꯣꯛꯄꯤꯅꯤ ꯑꯩ ꯈꯠꯜꯂꯤ ꯅꯥꯔꯦꯁꯤꯅ ꯑꯩꯅ ꯈꯜꯂꯤꯁꯤ
ꯑꯣ ꯑꯗꯨꯅꯤ ꯇꯧꯔꯤꯁꯦ ꯈꯣꯡ ꯈꯨꯠ ꯁꯣꯛꯄ ꯅꯨꯡꯉꯥꯏꯇꯕꯁꯦ ꯌꯥꯝ ꯅꯨꯡꯉꯥꯏꯇꯦꯗ꯫
ꯅꯨꯡꯉꯥꯏꯇꯦꯕꯣ꯫
ꯄꯥꯛꯊꯟꯁꯨ ꯅꯨꯡꯉꯥꯏꯇꯦ꯫
ꯎꯝ꯫
ꯀꯃꯥꯏ ꯀꯃꯥꯏ ꯇꯧꯔꯤꯒꯦ ꯅꯪꯕꯣ꯫
ꯂꯩꯔꯤꯗ꯫
ꯅꯪ ꯅꯪꯗꯤ ꯀꯃꯥꯏ ꯀꯃꯥꯏꯅ ꯇꯧꯔꯤꯒꯦ꯫
ꯂꯩꯔꯤꯌꯦ ꯑꯩꯁꯨ ꯑꯗꯨꯝ ꯎꯝ ꯀꯩ ꯇꯧꯔꯒ꯫ ꯀꯩꯗꯧꯅꯤ ꯌꯨꯝꯗ ꯁꯨꯝ ꯂꯩꯇꯗꯤ꯫ ꯊꯕꯛ ꯏꯉꯥ ꯍꯥꯏꯔꯦ ꯀꯔꯤꯝꯇꯁꯨ ꯀꯧꯕ ꯅꯥꯠꯇꯦ꯫ ꯁꯦꯟꯗ꯭ꯔꯦꯡꯒꯤ ꯅꯠꯇꯅ ꯑꯇꯩ ꯀꯔꯤꯝ ꯊꯣꯏꯗꯣꯛꯄ ꯀꯧꯗꯦꯗꯅ꯫
ꯎꯝ꯫
ꯁꯦꯟꯇ꯭ꯔꯦꯜꯒꯤ ꯍꯥꯏꯔꯦ ꯀꯣꯆꯤꯡ ꯑꯃ ꯌꯥꯎꯔꯅꯤ꯫ ꯑꯗꯩ ꯂꯣꯔꯦꯗꯅ ꯑꯗꯨꯝ ꯅꯣꯡꯃꯒꯤ ꯂꯩꯐꯝ ꯊꯣꯛꯄ ꯑꯗꯨꯝ ꯑꯗꯨꯝ ꯂꯩꯔꯦ꯫
ꯅꯪ ꯀꯣꯆꯤꯡꯗꯤ ꯀꯥꯏ ꯀꯣꯆꯤꯡꯗꯤ ꯀꯥꯏꯗ ꯇꯧꯕ꯫
ꯀꯣꯆꯤꯡꯁꯦ꯫ ꯀꯔꯤꯒꯤ ꯌꯥꯎꯔꯤ ꯑ ꯊꯥ ꯃꯥꯟꯗꯒꯤ ꯌꯥꯎꯔꯤ꯫
ꯑꯣ ꯀꯩ ꯅꯪ ꯑꯣꯟꯂꯥꯏꯟꯗ ꯇꯧꯔꯤꯔꯣ ꯅꯠꯇ꯭ꯔꯥ ꯀꯃꯥꯏꯅ ꯇꯧꯔꯤꯅꯣ꯫
ꯑꯥ ꯑꯣꯟꯂꯥꯏꯟꯗ ꯑꯣꯏꯅ ꯌꯥꯎꯔꯦ꯫
ꯑꯣ ꯄꯩꯁꯥꯗꯤ ꯀꯌꯥ ꯀꯌꯥ ꯊꯤꯒꯦ ꯀꯃꯥꯏꯅ ꯇꯧꯒꯦ꯫
ꯄꯩꯁꯥꯁꯦ ꯃꯈꯣꯏꯒꯤ ꯍꯟꯗꯛꯀꯤꯅ ꯀꯣꯔꯁ ꯑꯃꯒꯤꯅꯦꯅ ꯍꯥꯏꯌꯦꯕ ꯀꯣꯔꯁ ꯑꯃꯒꯤ ꯄꯨꯂꯞ ꯀꯣꯔꯁ ꯑꯃ ꯂꯣꯏꯗꯕ ꯂꯨꯄꯥ ꯂꯤꯁꯤꯡ꯫ ꯆꯅꯤꯃꯨꯛꯀꯤ ꯆꯥꯡ ꯑꯣꯏ ꯇꯔꯨꯛꯃꯨꯛꯀꯤ ꯆꯥꯡꯑꯣꯏ
ꯑ ꯇꯔꯨꯃꯨꯛꯀꯤ ꯆꯥꯡꯑꯣꯏꯕ꯫
ꯎꯝ꯫ ꯇꯔꯤꯀꯣꯅꯣꯃꯤꯇ꯭ꯔꯤ ꯃꯦꯁꯀꯤ ꯑꯣꯏꯅ ꯇꯧꯕꯅꯦꯕ ꯑꯦꯁ ꯑꯦ ꯁꯤꯖꯤꯜꯒꯤ
ꯑꯗꯨꯃꯥꯏꯅ ꯑꯣꯏꯅ ꯇꯧꯋꯤ꯫
ꯑꯣ꯫ ꯑ ꯁꯥꯔ ꯔꯃꯥꯟꯗꯥ ꯍꯥꯏꯁꯦ ꯀꯔꯤ ꯀꯩꯅꯣꯒꯤꯅꯣ ꯀꯔꯤꯗ ꯇꯧꯒꯦ꯫
ꯚꯦꯝꯍꯟꯗ ꯍꯥꯟꯅ ꯑꯣꯖꯥ ꯑꯣꯏꯔꯛꯄꯅꯦꯕ ꯃꯣꯏ ꯌꯨ ꯄꯦ ꯁꯤ ꯀꯩꯀꯩ ꯁꯤꯖꯤꯑꯦꯜ ꯑꯗꯩ ꯑꯦꯁ ꯑꯦꯁ ꯁꯤ ꯀꯩꯀꯩ ꯂꯣꯏ ꯇꯥꯔꯛꯄꯅꯦꯕ꯫
ꯁꯥꯔ ꯔꯃꯥꯟꯗ ꯍꯥꯏꯁꯦ ꯀꯣ ꯈꯪꯒꯨꯝꯕ ꯂꯥꯛꯀꯨꯝ ꯇꯧꯏ ꯀꯔꯤ ꯀꯔꯤ ꯀꯩꯅꯣꯒꯤꯅꯣ꯫
ꯃꯦꯁꯀꯤ꯫
ꯑꯣ ꯃꯦꯠꯁꯀꯤ ꯑꯃ ꯈꯔ ꯃꯕꯨꯛ ꯀꯪꯕꯉꯗꯨꯔꯣ ꯑꯣꯟꯥꯏ ꯑꯣꯟꯂꯥꯏꯟꯗꯒ ꯊꯥꯒꯠꯄꯗꯨ꯭ꯔꯣꯕ꯫
ꯑꯣ ꯍꯣ ꯍꯣꯏ꯫
ꯌꯨꯇ꯭ꯌꯨꯕꯇ ꯊꯥꯛꯔꯛꯄꯗꯣ ꯑꯣ ꯃꯥꯗꯤ ꯈꯔ ꯍꯩꯕ ꯃꯥꯜꯂꯤꯅꯦ꯫ ꯑꯩ ꯇ꯭ꯔꯤꯛ ꯑꯅꯥꯟ ꯑꯅꯥꯟꯕ ꯌꯥꯝ ꯇꯧꯋꯤꯅꯦ
ꯑ ꯑꯗꯣ ꯃꯣꯏꯗ ꯑꯣꯏꯅ ꯇꯧꯔꯦ
ꯑꯣ ꯑꯣꯟꯂꯥꯏꯟꯗ ꯑꯗꯨꯝ ꯇꯧꯕ ꯌꯥꯏꯕ ꯃꯥꯒꯤꯖꯨ
ꯑꯥ ꯑꯣꯟꯂꯥꯏꯟꯗ ꯑꯣꯟꯂꯥꯏꯟꯗꯅ ꯑꯅꯝꯕꯅ ꯃꯤ ꯌꯥꯎꯅꯩ
ꯑꯣ ꯃꯥꯁꯦ ꯃꯦꯠꯁ ꯈꯛꯀꯤ ꯇꯧꯕ꯭ꯔꯥ ꯅꯠꯇ꯭ꯔꯒꯅ ꯀꯃꯥꯏ ꯀꯃꯥꯏꯅ ꯇꯧꯒꯦ
ꯍꯣꯏ ꯃꯦꯠꯁꯀꯨꯝꯕ ꯑꯩꯈꯣꯏꯒꯤ ꯀꯔꯤꯒꯤ ꯁꯔꯨꯛꯁꯦ ꯈꯔ ꯂꯨꯕ ꯇꯥꯏꯃꯤꯡꯒꯨꯝꯕ ꯌꯥꯎꯋꯤꯗꯅ ꯁꯤ-ꯖꯤ-ꯑꯦꯜ ꯒꯨꯝꯕ ꯑꯗꯨꯗꯒꯤ ꯑꯦꯟ-ꯗꯤ-ꯑꯦ ꯒꯨꯝꯕ ꯑꯦꯁ-ꯑꯦꯁ-ꯁꯤ ꯑꯦꯁ ꯑꯦꯁ ꯁꯤ ꯗꯤ ꯑꯦꯁ ꯀꯨꯝꯕꯁꯤꯅꯥ ꯃꯣꯏ ꯐꯣꯀꯁ ꯑꯣꯏꯅ ꯇꯧꯕ ꯀꯥꯡꯒꯨꯅꯦꯕ ꯃꯣꯏꯖꯦ ꯑꯩꯈꯣꯏꯒꯤ ꯃꯦꯠꯁ ꯁꯦ ꯇꯥꯝ ꯇꯥꯝ ꯃꯣꯏꯒꯤ ꯆꯦꯞꯇꯔ ꯆꯦꯞꯇꯔ ꯋꯥꯏꯁ ꯂꯩꯗꯅ
ꯑꯥ
ꯑꯗꯨꯝꯕ ꯑꯣꯏꯅꯥ ꯅꯩꯈꯥꯏꯕ ꯀꯥꯡꯕꯨꯅꯦꯕ ꯃꯣꯏꯖꯦ
ꯑꯣ ꯌꯥꯝ ꯐꯩꯅꯦ ꯑꯗꯨꯗꯤ
ꯑ
ꯑꯗꯨꯅꯦ ꯑꯗꯨꯃꯥꯏ ꯇꯧꯔꯤꯌꯦ ꯀꯃꯥꯏ ꯅꯪꯗꯤ ꯀꯃꯥꯏꯅ ꯇꯧꯔꯤꯒꯦ ꯂꯩꯇ꯭ꯔꯕꯣ ꯑꯥꯗ
ꯑꯩꯗꯤ ꯑꯩꯕꯨꯗꯤ ꯍꯣꯁꯇꯦꯜ ꯂꯩꯌꯦ
ꯑꯥ
ꯑꯩꯖꯨ ꯀꯩꯅꯣꯒꯤꯗ ꯏꯕꯦꯝꯃꯜꯒꯤꯗ ꯆꯠꯂꯝꯕꯅꯦ ꯂꯣꯏꯁꯟꯒ꯭ꯔꯦ
ꯑꯣ
ꯈꯪꯍꯧꯗꯔꯦꯗ ꯀꯩꯝꯇꯥ
ꯑꯝꯇꯪꯒ ꯇꯧꯖꯤ ꯑꯝꯇ ꯑꯝꯇꯪꯒ ꯇꯧꯖꯤꯔꯅ ꯈꯟꯕꯅꯦ ꯑꯩꯖꯨ ꯑꯣꯟꯂꯥꯏꯟꯗ ꯑꯣꯏ ꯌꯥꯎꯔꯗ꯭ꯔꯥ ꯈꯪꯗꯦꯗ
ꯑ ꯍꯣ
ꯑꯣꯟꯂꯥꯏꯟꯗꯤ ꯑꯣꯟꯂꯥꯏꯟꯗ ꯌꯥꯎꯕꯖꯤ ꯑꯃꯨꯛ ꯀꯩꯅꯣ ꯀꯩꯀꯥ ꯇꯧꯗ꯭ꯔꯗꯤ ꯑ ꯍꯥꯏꯗꯤ ꯎꯝ
ꯍꯥꯏꯗꯤ ꯀꯥ ꯑꯃꯔꯛ ꯆꯤꯛ ꯆꯤꯛꯅ ꯂꯩꯇ꯭ꯔꯒꯗꯤ ꯂꯥꯡ ꯉꯥꯒꯗꯤ ꯌꯥ ꯌꯨꯝꯗꯖꯨ ꯌꯥꯝ ꯂꯥꯡꯉꯦꯕ ꯃꯦꯆꯤꯟ ꯀꯣꯟ ꯁꯥꯖꯤꯜꯂꯛꯀꯅꯤ ꯑꯗꯩꯗꯤ ꯅꯥꯀꯟ ꯅꯥꯀꯟꯗ ꯌꯨꯝ ꯊꯪꯅꯕꯒꯩꯖꯨ ꯀꯣꯟ ꯁꯥꯖꯤꯜꯂꯛꯀꯅꯤ ꯑꯗꯩ ꯏꯁꯩ ꯇꯥꯁꯤꯜꯂꯛꯀꯅꯤ ꯂꯥꯡꯕ ꯗꯨꯝ ꯌꯥꯎꯔꯛꯄꯅꯤꯅꯀꯣ ꯃꯥꯏꯟꯖꯦ ꯗꯥꯏꯚ꯭ꯔꯠ ꯇꯧꯋꯦꯕ ꯑꯥꯆꯤꯛꯄꯥ ꯃꯐꯝꯒꯨꯝꯕ ꯑꯃꯗ ꯀꯥꯝ ꯐꯖꯅ ꯂꯧꯔꯒ ꯒ꯭ꯌꯥꯟꯇꯥꯅ ꯂꯩꯔꯀꯥꯟꯗꯨꯗ ꯀꯣꯛ ꯊꯣꯛꯏꯗ
ꯃꯥꯅꯦ ꯑꯗꯨꯃꯥꯏꯅ ꯑꯁ ꯏꯊꯟꯇ ꯂꯩꯇꯕꯖꯨ ꯌꯥꯗꯦꯗ ꯑꯗꯨꯃꯥꯏꯅ ꯇꯧꯕꯗꯥ ꯍꯥꯏꯗꯤ ꯂꯩꯃꯤꯟꯅꯔ ꯂꯩꯃꯤꯟꯅꯕ ꯍꯥꯏꯗꯤ ꯏꯃꯥꯟꯅꯕ ꯃꯌꯥꯝ ꯂꯩꯃꯤꯟꯅꯔꯅꯤ ꯑꯗꯨꯗꯨꯅ ꯉꯥꯎꯅꯤꯡꯉꯛꯄ ꯇꯧꯅꯤꯡꯉꯛꯄꯖꯦ
ꯑꯗꯨ ꯌꯥꯏꯗ ꯏꯃꯥꯟꯅꯕ ꯂꯩꯔꯒꯖꯨ ꯀꯣ ꯑꯟꯗ꯭ꯔꯁꯇꯦꯟꯗꯤꯡ ꯂꯩꯅ ꯂꯩꯃꯤꯟꯅꯕ ꯂꯥꯡꯗꯕ ꯈꯣꯠꯇꯕ ꯇꯧꯕꯗꯣ ꯑꯗꯨ ꯑꯣꯏꯔꯖꯨ ꯀꯩꯁꯨꯕꯨꯗꯤ ꯀꯥꯏꯕ ꯅꯠꯇꯦꯗ ꯑꯗꯣ ꯁꯨꯝ ꯁꯤꯡꯒꯜ ꯂꯩꯕꯗꯨꯅꯕꯨꯗꯤ ꯅꯨꯡꯉꯥꯏꯕ ꯍꯦꯜꯂꯤꯅ
ꯍꯣꯏ ꯑꯗꯨꯕꯨꯗꯤ ꯈꯪꯗꯦꯗ ꯑꯩꯖꯨ ꯑꯃꯨꯛꯃꯨꯛ ꯈꯟꯒꯠꯂꯛꯑꯕꯅꯦ ꯏꯊꯟꯗ ꯂꯩꯖꯤꯔꯥ ꯀꯃꯥꯏꯅ ꯇꯧꯖꯤꯒꯦꯅ
ꯑꯩꯖꯨ ꯑꯣꯟꯂꯥꯏꯟ ꯀ꯭ꯂꯥꯁ ꯀꯨꯝꯕ ꯑꯃ ꯌꯥꯎꯔꯒ ꯑꯝꯛꯇꯪ ꯍꯣꯠꯅꯗ꯭ꯔꯗꯤ ꯆꯍꯤ ꯆꯍꯤ ꯑꯃꯖꯤ ꯑꯝꯛꯇꯪ ꯍꯣꯠꯅꯍꯧꯗ꯭ꯔꯗꯤ ꯐꯔꯛ ꯌꯥꯝ ꯇꯥꯔꯛꯇꯣꯔꯦ
ꯍꯦꯍꯦꯍꯦ ꯈꯪꯗꯦꯗ ꯇꯧꯔꯤꯖꯦ ꯂꯣꯏꯗꯤ ꯂꯣꯏꯁꯤꯜꯂꯛꯑꯦ ꯂꯥꯏꯔꯤꯛ ꯇꯝꯃꯉꯩꯁꯦ ꯂꯣꯏ ꯂꯣꯏꯁꯤꯜꯂꯨꯔꯦ ꯀꯔꯤꯅꯣ ꯇꯧꯗꯣꯏ ꯃꯊꯥ ꯂꯣꯏꯔꯦ ꯑꯩꯖꯨ ꯏꯕꯣ ꯀꯔꯤ ꯇꯧꯗꯣꯏꯅꯣ ꯈꯪꯗꯦ ꯒ꯭ꯌꯥꯟ ꯑꯝ ꯇꯥꯗꯦ
ꯅꯪꯗ ꯅꯠꯇꯦꯅꯦ ꯏꯕꯣ ꯃꯊꯥꯗꯤ ꯑꯔꯣꯏꯕꯤ ꯁꯥꯔꯤ
ꯏꯇꯥꯎ ꯁꯥꯅ ꯑ ꯗꯦꯜꯂꯤ ꯆꯠꯁꯦꯅ
ꯗꯦꯂꯤ ꯗꯦꯜꯂꯤ ꯆꯠꯂ ꯀꯩꯗꯧꯗꯣꯏꯕ
ꯈꯪꯗꯦ ꯃꯥ ꯊꯕꯛ ꯇꯧꯔꯨꯔꯖꯦꯅ ꯂꯣꯏꯔꯦ ꯑꯩꯉꯣꯟꯗ ꯑꯩꯅ ꯍꯥꯏ ꯍꯥꯏ ꯍꯩ ꯑꯩ ꯑꯗꯨꯝꯕ ꯌꯥꯕ ꯅꯠꯇꯦ ꯉꯜꯂꯤꯉꯩꯗ ꯑꯩꯅ ꯇꯝꯃꯨꯕ ꯂꯩꯔꯤꯛꯁꯦ ꯑꯗꯨꯝꯕ ꯃꯌꯥꯝꯗꯣ ꯇꯣꯊꯣꯛ ꯑꯒ ꯇꯣꯞ ꯆꯠꯂꯝꯃꯗꯤ ꯉꯍꯥꯟ ꯂꯤꯁꯤꯡ ꯍꯨꯝꯐꯨ ꯍꯨꯝꯗ꯭ꯔꯥꯗꯤ ꯊꯥ ꯑꯝꯗ ꯆꯥꯔꯅꯤꯅ ꯑꯩꯅ ꯐꯥꯒꯤ ꯇꯧꯋꯦ
ꯑꯣ
ꯑ ꯃꯥꯅ ꯍꯥꯏꯕ ꯑꯁ ꯑꯗꯨꯝꯕ ꯑꯣꯏꯅ ꯆꯠꯂꯝꯕ ꯐꯕꯖꯥꯠꯅꯤꯅ ꯍꯥꯏꯔꯛ ꯐꯥꯒꯤꯒꯤ ꯑꯣꯏꯅ
ꯎꯝ
ꯑꯗꯨꯅꯦ ꯕꯦꯔꯥ ꯀꯥꯔꯦꯅꯦ ꯃꯇꯝꯖꯦ ꯂꯨꯔꯦꯅꯦ ꯂꯩꯕꯖꯦ
ꯇꯧꯕꯕꯨꯗꯤꯀꯣ ꯑꯗꯨꯒꯨꯝꯕ ꯑꯃ ꯐꯖꯅ ꯆꯠꯂꯝꯃ ꯀꯩꯅꯣ ꯇꯧꯕꯅꯗꯤ ꯐꯔꯕꯖꯥꯠꯅꯤ
ꯍꯣꯏ ꯒ꯭ꯔꯦꯖꯨꯑꯦꯁꯟ ꯇꯝꯊꯣꯛ ꯅꯠꯇ꯭ꯔꯒ ꯇꯨꯌꯦꯐ ꯁꯤ ꯂꯣꯏꯔꯒ ꯒ ꯑꯝꯕ ꯑꯗꯨꯝ ꯆꯠꯄꯗ ꯌꯥꯕꯖꯥꯠꯅꯤ ꯂꯣꯜ ꯂꯤ ꯈꯔ ꯈꯪꯉꯒꯀꯣ
ꯎꯝ
ꯑꯗꯨꯒꯝꯕꯅ ꯐꯕ ꯑꯃ ꯂꯥꯛꯄ ꯑꯃ ꯂꯩꯔꯦ ꯃꯅꯤꯄꯨꯔ ꯊꯕꯛ ꯋꯥꯔꯦ ꯁꯦꯟꯇ꯭ꯔꯦꯜ ꯊꯥꯕꯛ ꯍꯥꯏꯔꯦ ꯑ ꯁꯦꯟꯇ꯭ꯔꯦꯟꯒꯤ ꯍꯥꯏꯔꯦ ꯀꯣꯟꯇ꯭ꯔꯦꯛ ꯉꯥꯛꯇ ꯑꯣꯏꯅ ꯇꯧꯁꯤꯜꯂꯛꯑꯦ ꯂꯩꯔꯤꯕ ꯀꯔꯤꯖꯦ ꯌꯥꯗ꯭ꯔꯦꯕ ꯏꯁꯇꯦꯟꯗꯔ ꯂꯤꯕꯤꯡ ꯏꯁꯇꯦꯟꯗꯔꯠ ꯏꯁꯇꯦꯇꯁ ꯑꯩꯒꯤ ꯍꯧꯖꯤꯛ ꯍꯧꯖꯤꯛ ꯄ꯭ꯔꯖꯦꯟꯒꯤ ꯑꯣꯏꯕ ꯋꯥꯔꯤꯖꯦ ꯀꯔꯤ ꯍꯥꯏꯅꯤ ꯀꯩꯝꯇ ꯀꯣꯛꯁꯜꯂꯛꯇꯕꯩ ꯇꯥꯏꯞ ꯇꯧꯋꯦꯕ ꯂꯧ ꯃꯇꯝ ꯌꯧꯔꯦ ꯂꯧ ꯑꯃꯨꯛ ꯆꯠꯀꯅꯤ ꯑꯗꯒꯤ ꯍꯤꯡꯒꯣꯜ ꯃꯇꯝ ꯌꯧꯔꯦ ꯈꯔ ꯁꯨꯒꯅꯤ ꯇꯂꯦꯀꯣ ꯅꯨꯄꯤꯒ ꯊꯤꯖꯤꯜꯂꯗꯤ ꯃꯩ ꯃꯊꯥꯞ ꯗꯕꯜꯗ ꯗꯕꯜꯅꯤ ꯆꯥꯔꯛ ꯇꯣꯏꯖꯦ ꯍꯧꯖꯤꯛ
ꯀꯥꯏ ꯅꯨꯄꯤꯒ ꯊꯤꯔꯣꯏꯍꯦ ꯊꯕꯛꯀ ꯇꯧꯗ꯭ꯔꯗꯤ ꯅꯨꯄꯤꯒ ꯊꯤꯔꯣꯏ ꯍꯥꯏꯗꯤ ꯊꯕꯛ ꯇꯧꯕꯩ ꯋꯥ ꯈꯛ ꯅꯠꯇꯕꯀꯣ ꯍꯥꯏꯗꯤ ꯁꯦꯟꯊꯣ ꯊꯣꯛ ꯂꯝꯕꯤ ꯑꯃ ꯂꯩꯇ꯭ꯔꯒꯗꯤ ꯍꯌꯦꯡ ꯀꯔꯥꯏꯗꯒꯤ ꯋꯥꯗꯣꯏꯅꯤꯗꯅ ꯋꯥꯕ ꯍꯥꯏꯕꯨ ꯍꯧꯖꯤꯛ ꯍꯧꯖꯤꯛꯁꯤꯗ ꯇꯧꯔꯤꯖꯦ ꯍꯥꯏꯗꯤ ꯍꯣꯁꯇꯦꯜꯖꯤ ꯂꯩꯔꯤꯅꯤ ꯇꯥꯎꯏꯖꯦ ꯉꯍꯥꯛ ꯆꯥ ꯉꯍꯥꯛ ꯁꯪꯉꯨꯅꯤ ꯑꯗꯨꯗ ꯄꯩꯁꯥ ꯌꯥꯝ ꯐꯪꯕꯁꯨ ꯅꯠꯇꯦ ꯑꯗꯨꯗꯨꯅ ꯋꯥꯏ ꯌꯥꯝ ꯍꯥꯏꯗꯤ ꯁꯤꯖꯤꯅ ꯑꯣꯏ ꯌꯥꯕ ꯅꯠꯇꯦꯕ ꯃꯇꯦꯛ ꯃꯌꯥꯒꯤ ꯈꯔ ꯁꯤꯖꯤꯟꯅꯕ ꯈꯣꯠꯅꯕꯒꯤ ꯈꯔ ꯀꯣꯟꯅꯕꯒꯤ ꯋꯥꯅꯦ
ꯍꯣꯏ ꯑꯍꯥ ꯑꯣꯏꯕꯒꯤ ꯈꯤꯇꯪ ꯁꯤꯖꯤꯟꯅꯕꯗꯣ
ꯎꯝ
ꯈꯪꯗꯦꯅꯦ
ꯌꯥꯗ꯭ꯔꯦ
ꯅꯪ ꯅꯪ ꯕꯦꯠ ꯇꯧꯕꯩꯗꯨꯕꯨ ꯀꯃꯥꯏ ꯇꯧꯒꯔꯒꯦ
ꯕꯦꯠ ꯑꯩꯗꯤ ꯇꯧꯔꯔꯣꯏꯗ
ꯌꯥꯒꯤꯗ꯭ꯔꯕꯣ
ꯑꯗꯨꯗꯤ ꯌꯥꯗꯕꯗꯤ ꯅꯠꯇꯦ ꯃꯣꯏ ꯑꯩꯗꯣ ꯇꯥꯟꯂꯛꯑꯕ ꯁꯨꯝ ꯇꯧꯔꯔꯣꯏꯒꯦꯅ ꯑꯩꯅ ꯇꯧꯅꯤꯡ ꯇꯧꯔꯥꯎꯗꯤ ꯍꯥꯏꯔꯝꯅꯦ
ꯑꯩꯉꯣꯟꯗ ꯂꯥꯈ ꯑꯃ ꯂꯤꯁꯤꯡ ꯀꯨꯟ ꯄꯤꯌꯣ ꯇꯧꯔꯝꯃꯅꯤ ꯚꯦꯠ ꯇꯧꯕꯒꯤ
ꯆꯪꯉꯦ ꯑꯗꯨꯃꯥꯏꯅ ꯂꯥꯈꯑꯃ ꯂꯤꯁꯤꯡ ꯀꯨꯟ
ꯑꯣ ꯇ꯭ꯨꯋꯦꯟꯇꯤ ꯄꯥꯔꯁꯦꯟ ꯑꯃꯅ ꯀꯣꯂꯦꯖꯀꯤꯅꯦꯌꯦ ꯁꯚꯦꯟꯇꯤ ꯁꯚꯦꯟꯇꯤ ꯄꯥꯔꯁꯦꯟ ꯑꯃꯅ ꯃꯣꯏ ꯑꯦꯗꯃꯤꯁꯟꯒꯤꯅꯦ ꯇꯦꯟ ꯄꯥꯔꯁꯦꯟ ꯑꯃꯅ ꯑꯣꯖꯥ ꯃꯌꯥꯝꯒꯤ ꯄꯤꯅꯕꯅꯦ ꯀꯥꯏꯅ ꯌꯥꯝ ꯍꯥꯏꯔꯝꯕꯅꯦ ꯑꯗꯨꯃꯣꯏꯅ ꯁ꯭ꯂꯣꯞ ꯂꯦꯟ
ꯃꯅꯦ ꯑꯗꯨꯃꯥꯏꯅ ꯑꯗꯨꯃꯥꯏꯅ ꯂꯣꯏ ꯇꯧꯕꯅꯦ ꯑꯗꯨ ꯑꯩꯖꯨ ꯇꯜꯂꯕ
ꯑꯣ ꯐꯥꯔꯦ ꯑꯣ ꯐꯔꯦ ꯑꯗꯨꯗꯤ ꯂꯩꯔꯣ ꯑꯩꯖꯨ ꯋꯥꯀꯤꯡ ꯆꯦꯜꯂꯨꯕꯅꯦ ꯍꯨꯃꯥꯡ ꯇꯥꯗꯅ ꯏꯔꯨꯖꯊꯣꯛꯎꯗ꯭ꯔꯗꯤ ꯌꯥꯔꯔꯣꯏ
ꯍꯣꯏ ꯍꯣꯏ ꯐꯔꯦ ꯐꯔꯦ
ꯊꯝꯃꯦꯀꯣ ꯎꯝ